ꯍꯜꯂꯣ ꯀꯩꯗꯧꯔꯤꯒꯦ
ꯀꯩꯁꯨ ꯇꯧꯗꯦ ꯉꯥꯁꯤꯗꯤ
ꯅꯨꯡꯉꯥꯏꯔꯤꯕꯣ ꯅꯪꯒꯣ
ꯅꯨꯡꯉꯥꯏꯔꯦ ꯅꯈꯣꯏꯗꯤ ꯅꯨꯡꯉꯥꯏꯔꯤꯕꯣ
ꯑꯥꯎ ꯅꯨꯡꯉꯥꯏꯔꯤꯌꯦ ꯆꯥꯛ ꯏꯁꯤꯡꯗꯤ ꯆꯥꯔꯕꯣ
ꯑ ꯆꯥꯈ꯭ꯔꯦ ꯅꯈꯣꯏꯗꯤ
ꯍꯣꯏ ꯑꯩ ꯍꯧꯖꯤꯛ ꯊꯣꯡꯉꯤꯅꯦ
ꯀꯔꯤ ꯊꯣꯡꯕ꯭ꯔꯣ
ꯆꯥꯛ ꯊꯣꯡꯕ ꯇꯟꯕꯒꯤ ꯃꯦꯒꯤ ꯍꯧꯔꯤꯅꯦ ꯑꯩꯕꯨ
ꯑꯣ ꯍꯥꯎꯔꯝꯒꯅꯤ
ꯍꯥꯎꯕ꯭ꯔꯥ ꯍꯥꯎꯗꯕ꯭ꯔꯥ ꯆꯥꯕ ꯇꯥꯔꯦ
ꯑꯥ
ꯎꯝ
ꯅꯈꯣꯏ ꯅꯤ ꯉꯁꯤ ꯀꯔꯤ ꯇꯧꯕ꯭ꯔꯣ
ꯑꯩ ꯊꯕꯛ ꯆꯠꯂꯦ ꯅꯪ ꯀꯩ ꯌꯦꯟꯖꯥꯡ ꯆꯥꯔꯒꯦ ꯅꯪꯕꯣ ꯀꯩ ꯌꯦꯟꯁꯥꯡ ꯆꯥꯔꯒꯦ
ꯑꯩꯗꯤ ꯏꯁꯇꯨꯗꯦꯟꯁ ꯑꯣꯏꯕꯅꯤꯅ ꯑꯦꯛꯖꯥꯝ ꯊꯥꯕ ꯆꯠꯄꯅꯤ
ꯑꯣ ꯑꯣ ꯑꯣ ꯑꯦꯛꯖꯝ ꯊꯥꯕ
ꯍꯣꯢ
ꯍꯝ ꯀꯩ ꯁꯕꯖꯦꯛ ꯊꯣꯛꯀꯦ
ꯑ ꯏꯪꯂꯤꯁ
ꯑꯣ ꯅꯨꯡꯉꯥꯏꯈꯤꯕ꯭ꯔꯣ ꯑꯦꯛꯖꯥꯝꯗꯨꯕꯣ
ꯑꯗꯨꯝ ꯌꯥꯏ
ꯎꯝ
ꯅꯈꯣꯏꯗꯤ ꯅꯪꯗꯤ ꯀꯔꯤ ꯊꯕꯛ ꯇꯧꯕ꯭ꯔꯣ
ꯑꯁ ꯑꯩꯗꯤ ꯂꯧꯒꯤ ꯊꯕꯛ ꯇꯧꯋꯤꯅꯦ
ꯃꯤꯗꯤꯀꯣ ꯅꯨꯡꯉꯥꯏꯔꯦ
ꯁ꯭ꯀꯨꯜ ꯀꯥꯅꯤꯡꯉꯛꯏꯅꯦ ꯑꯩꯁꯨ ꯑꯃꯨꯛ ꯅꯍꯥꯟ ꯀꯥꯔꯤ ꯀꯥꯟꯗꯗꯤ ꯀꯥꯅꯤꯡꯗꯕꯤꯗ ꯑꯗꯨꯝ ꯂꯩꯕꯅꯦꯕ ꯍꯟꯗꯛꯇꯤ ꯂꯣꯏꯔꯦ
ꯃꯤꯗꯤ ꯂꯣꯌꯥꯔ ꯑꯣꯏꯔꯝꯅꯤꯅꯥ ꯀꯣ
ꯍꯌꯦꯡꯁꯨ ꯑ ꯊꯕꯥꯛ ꯍꯌꯦꯡ ꯀꯔꯤ ꯇꯧꯒꯦꯔꯣ
ꯍꯌꯦꯡꯁꯨ ꯆꯠꯇꯣꯏꯅꯦ
ꯑꯣ ꯑꯣ ꯁꯨꯇꯤ ꯂꯩꯇꯦ
ꯁꯨꯇꯤ ꯂꯩꯇꯌꯦ ꯑꯩꯈꯣꯏꯗꯤ ꯂꯥꯏꯔꯕ ꯃꯆꯥꯅꯤꯅ ꯎꯝ ꯅꯪꯗꯤ ꯑꯦꯛꯖꯥꯝ ꯑꯃꯃꯣ
ꯑꯥ
ꯂꯥꯏꯔꯤꯛ ꯐꯥꯔꯕꯣ ꯅꯪꯕꯣ ꯐꯣꯟ ꯇꯧꯔꯤꯁꯤꯕꯣ
ꯑ ꯑꯣꯐꯂꯤ ꯗꯨꯒꯤꯅꯤ
ꯑꯣ ꯌꯥꯝ ꯐꯩ ꯌꯥꯝ ꯐꯩ
ꯍ
ꯀꯩ ꯁꯕꯖꯦꯛ ꯊꯣꯛꯀꯦꯛ ꯃꯊꯪ
ꯑꯩꯗꯤ ꯏꯪꯂꯤꯁ ꯑꯣꯅꯔꯁ ꯂꯧꯕꯒꯤ ꯑꯗꯨꯝ ꯀꯣꯔꯔꯠ ꯄꯦꯄꯔꯅꯤ
ꯎꯝ
ꯍꯣꯏ
ꯑꯩꯈꯣꯏ ꯅꯃꯥꯟꯅꯕꯤꯁꯤꯡꯒ ꯄꯥꯃꯤꯟꯅꯗ꯭ꯔꯣ ꯂꯥꯏꯔꯤꯛ
ꯑ ꯄꯥꯃꯤꯟꯅꯩ
ꯅꯨꯡꯉꯥꯏꯕꯅꯦ ꯄꯥꯃꯤꯟꯅꯕꯗꯣ
ꯍꯣꯏ
ꯑꯩꯗꯤ ꯃꯩꯇꯩꯤ ꯂꯝ ꯐꯖꯅ ꯍꯩꯇꯦ
ꯎ ꯀꯩ ꯀꯥꯏꯗꯦ ꯍꯩꯇꯕꯒꯤ ꯍꯩꯅꯅꯕꯁꯤ ꯇꯧꯔꯤꯁꯤꯅꯦ
ꯍꫭꯏ ꯅꯪꯗꯤ ꯑ ꯀꯔꯤ ꯇꯧꯕ꯭ꯔꯥ
ꯑꯩꯔꯣ
ꯍꯣꯏ
ꯍꯧꯖꯤꯛꯇꯤ ꯆꯥꯛ ꯆꯥꯗ꯭ꯔꯦ ꯃꯦꯒꯤ ꯆꯥꯒꯦ ꯇꯧꯔꯤꯌꯦ
ꯑꯥ ꯅꯪ ꯈꯛꯇ ꯂꯩꯕ꯭ꯔꯥ
ꯑꯥꯎ ꯍꯧꯖꯤꯛꯇꯀꯤꯩ ꯊꯗ ꯂꯩꯌꯦ
ꯑꯧ ꯑꯦ ꯉꯥꯏꯀꯣ
ꯍꯣꯁꯇꯦꯜ ꯂꯩꯕ꯭ꯔꯣ ꯀꯃꯥꯏꯅ ꯂꯩꯒꯦꯗ ꯂꯩꯕ꯭ꯔꯣ ꯌꯨꯝꯗ ꯂꯩꯔꯒ ꯇꯧꯕ꯭ꯔꯣ
ꯑ ꯍꯣꯁꯇꯦꯜ ꯂꯩꯌꯦ
ꯎꯝ ꯑꯗꯨꯏ ꯃꯇꯝꯗꯣ ꯌꯥꯝ ꯅꯨꯡꯉꯥꯏꯕꯅꯤꯀꯣ ꯑꯦꯟꯖꯣꯏ ꯇꯧꯋꯣ
ꯍꯣꯏ ꯑꯍꯩ ꯇꯕ
ꯂꯥꯏꯔꯤꯛ ꯄꯥꯅꯤꯡꯗꯦ ꯁ꯭ꯀꯨꯜ ꯀꯥꯅꯤꯡꯗꯦ ꯑꯍꯟ ꯑꯣꯏꯅꯤꯡꯉꯦ ꯑꯍꯟ ꯑꯣꯏꯅꯤꯡꯉꯦ ꯍꯧꯖꯤꯛ ꯂꯩꯁꯥꯕꯤ ꯐꯥꯔꯒ ꯂꯣꯏꯔꯦ ꯑꯃꯨꯛ ꯍꯟꯖꯟꯅꯤꯡꯕꯁꯤꯗꯤ
ꯍꯣꯏ ꯑꯩꯗꯤ ꯑꯉꯥꯡ ꯑꯣꯏꯔꯤꯅꯤꯉꯥꯏ
ꯏꯊꯟꯇ ꯆꯥꯗꯣꯏꯅꯦ ꯂꯥꯛꯑꯣ ꯆꯥꯃꯤꯟꯅꯁꯦ
ꯅꯦꯛꯁ ꯇꯥꯏꯝ ꯂꯥꯛꯇꯅꯤ
ꯄꯥꯏꯔꯛꯑꯣ ꯑꯩ ꯑꯦꯔꯣꯄ꯭ꯂꯦꯟ ꯊꯀ
ꯑꯥ ꯑꯥ
ꯍꯟꯗ ꯆꯥꯕꯁꯦ ꯇꯂꯦꯅꯦ ꯅꯪꯕꯨꯣ ꯂꯥꯛꯑꯣ
ꯂꯀꯅꯤ ꯍꯣꯏ ꯏ ꯊꯅ ꯆꯥꯕ ꯑꯗꯨꯅꯤꯡꯉꯥꯏꯇꯦꯀꯣ ꯑꯍꯥꯎ ꯑꯍꯥꯎꯕ ꯊꯨꯡꯉꯁꯨ ꯍꯥꯎꯇꯦ ꯍꯣꯏ
ꯑꯗꯨꯗꯤ ꯍꯥꯎꯗ꯭ꯔꯁꯨ ꯆꯥꯃꯤꯟꯅꯔꯗꯤ ꯍꯥꯎꯔꯦꯗꯅ
ꯍꯣꯏ ꯍꯣꯏ
ꯇꯥꯕ ꯍꯧꯎꯔꯒꯦꯀꯣ
ꯑ ꯑ ꯐꯖꯅ ꯆꯥꯑꫭ ꯑꯩ ꯁꯔꯗꯨꯗꯅꯦꯌꯦꯅ ꯈꯪꯅꯒꯅꯦ ꯆꯥꯣ
ꯅꯪꯒꯤ ꯈꯥꯏꯗꯣꯛꯄꯤꯔꯦ
ꯊꯨꯝ ꯍꯥꯞꯇꯦ ꯃꯁꯂꯥ ꯈꯛꯇꯪꯅꯦ ꯍꯥꯞꯄꯤꯁꯦ ꯑꯩꯅ ꯂꯣꯛ ꯊꯨꯝꯒꯦꯗꯤ ꯇꯧꯋꯦ ꯑꯗꯣ ꯇꯔꯅꯤ
ꯑꯣ ꯑꯣ ꯌꯥ ꯏꯗ ꯅꯪꯗꯤ ꯀꯔꯤ ꯀꯔꯤ ꯑꯆꯥꯄꯣꯠ ꯄꯥꯝꯕ꯭ꯔꯣ
ꯑ ꯆꯆꯥꯄꯣꯠ ꯃꯦꯒꯒ ꯃꯣꯃꯣꯒ ꯄꯥꯝꯕꯩ ꯍꯧꯖꯤꯛ ꯃꯦꯒꯤ ꯆꯥꯔꯤꯅꯤ ꯑꯗꯨꯝ ꯑꯣ
ꯑꯁꯤꯁꯤ ꯑ ꯏꯁꯇ꯭ꯔꯤꯠ ꯐꯨꯗ ꯈꯣꯏꯗꯤ ꯆꯥꯕ꯭ꯔꯥ ꯅꯪ
ꯎꯝ ꯎ
ꯑ ꯑꯗꯨꯝ ꯑꯗꯨꯝ ꯑꯣꯄꯦꯟꯗ ꯌꯧꯕꯁꯨ ꯆꯥꯕ꯭ꯔꯣ
ꯎꯝ ꯀꯥꯏ ꯀꯝ ꯀꯥꯏꯗꯦ ꯇꯥꯕ ꯌꯥꯔꯗꯤ ꯁꯔꯦ ꯁꯤꯅꯦ
ꯑ ꯐꯔꯅꯦꯗꯤ
ꯄꯅꯤꯄꯨꯔꯤꯒ ꯂꯝꯕꯤ ꯃꯇꯥꯏ ꯃꯇꯥꯏꯅ ꯌꯣꯟꯕꯗꯣ
ꯑꯣ ꯑꯩꯗꯤ ꯑꯗꯨꯈꯗꯤ ꯈꯔ
ꯎꯝ
ꯄꯥꯝꯗꯦ ꯃꯈꯣꯏꯗꯨ ꯀꯕꯔ ꯇꯧꯗꯕꯤꯗ ꯊꯝꯕꯒꯤ ꯈꯔ ꯇꯜꯂꯦ
ꯃꯘꯔꯗꯤ ꯂꯩ ꯏ ꯑꯗꯨ ꯃꯥꯌꯥꯝ
ꯍꯣꯏ
ꯑꯩꯈꯣꯏꯒꯨꯝꯕꯗꯤ ꯄꯪꯆꯥꯥ ꯆꯥꯏ
ꯑꯣ ꯐꯔꯅꯦ ꯑꯗꯨꯗꯤ ꯑꯩꯗꯤ ꯈꯔ ꯄꯤꯛꯀꯤ ꯑꯣꯏꯕꯒꯤꯀꯣ
ꯅꯪꯈꯣꯟꯗꯨꯁꯨ ꯄꯤꯛꯑꯦ ꯑꯩꯗꯤ ꯆꯥꯎꯋꯦꯀꯣ
ꯑꯥ ꯑꯥ ꯊꯦꯡꯇ
ꯎꯝ
ꯎꯝ ꯍꯧꯥꯎꯔꯤꯕ꯭ꯔꯣ
ꯍꯥꯎꯔꯦ
ꯑ ꯍꯣꯏ ꯇꯥꯏꯌꯦ ꯀꯩꯗ ꯀꯔꯤ ꯍꯥꯏꯒꯦ ꯇꯧꯕ꯭ꯔꯥ ꯅꯪ ꯍꯧꯖꯤꯛꯇꯣ
ꯍꯌꯦꯡ ꯑꯣꯐꯅꯦ ꯍꯥꯏꯕ ꯂꯥꯏꯔꯤꯛ ꯄꯥꯔꯅꯤ ꯑꯗꯣꯝꯗꯣ ꯌꯥꯏ
ꯍ ꯍꯒ ꯑ ꯃꯗꯦ ꯑꯗꯨ ꯑꯣꯐ ꯃꯦ
ꯎꯝ
ꯆꯨꯁꯗꯦꯗ ꯑꯃꯨꯛ ꯊꯥꯅꯤꯡꯉꯥꯏꯒꯤꯅꯤ
ꯀ ꯂꯥꯏꯔꯤꯛ ꯄꯥꯕꯗꯨꯁꯨ ꯀꯣꯏꯁꯟꯗꯣ ꯍꯥꯏꯗꯤ ꯇꯦꯛꯁꯕꯨꯛꯀꯨꯝꯕꯗ ꯑꯩꯈꯣꯏꯅ ꯎ ꯅꯣꯠꯕꯨꯛꯀꯨꯝꯕꯗ ꯄꯥ ꯇꯔꯀꯥꯟꯗ ꯌꯥꯝ ꯁꯦꯡꯅꯗꯤ ꯄꯥꯔꯝꯗꯕ ꯈꯔꯕꯨꯗꯤ ꯄꯥꯔꯝꯕ ꯑꯗꯨꯗ ꯀꯣꯏꯁꯟ ꯄꯦꯄꯔꯗ ꯂꯥꯛ ꯄ ꯀꯥꯟꯗ ꯆꯥꯛꯄꯁꯤꯗꯤ
ꯏꯂꯕꯣꯔꯦ ꯇꯧꯕꯗꯣ ꯌꯥꯝ ꯋꯥꯏꯑꯦ ꯍꯣꯏ ꯅꯤꯡꯇꯤꯗ ꯑꯗꯨꯃꯥꯏ ꯇꯧꯅꯤ ꯍꯣꯏ ꯍꯣꯏ
ꯇꯗꯤ ꯌꯥꯎꯔꯦ ꯍꯥꯏꯕꯁꯤꯗꯤ ꯈꯪꯉꯦꯕꯀꯣ ꯁꯤ ꯄꯥꯔꯝꯃꯦ ꯍꯥꯏꯕꯁꯤꯗꯤ ꯈꯪꯉꯦ
ꯑꯣ
ꯑꯗꯨꯗ ꯑꯗꯨ ꯐ ꯑꯦꯛꯖꯥꯝ ꯍꯣꯜ ꯌꯧꯔꯀꯥꯟꯗ ꯀꯣꯏꯁꯟ ꯄꯦꯄꯔ ꯑꯁ ꯐꯖꯅ ꯄꯥꯔꯝꯃꯅꯤ ꯄꯥꯒꯗꯕꯅ
ꯀꯥꯎ ꯀꯥꯎꯅꯤ ꯄꯥꯔꯁꯨ
ꯑꯩꯒꯤ ꯃꯦꯒꯤꯁꯦ ꯊꯨꯝ ꯈꯤꯇꯪ ꯋꯥꯠꯂꯦꯅꯦ
ꯑꫭ ꯑꫭ
ꯅꯃꯥꯟꯕꯤꯁꯤꯡꯗꯤ ꯀꯩꯗꯧꯔꯤꯒ°?
ꯃꯈꯣꯏꯁꯨ ꯐꫭꯟ ꯁꯟꯅꯔꯒꯥ ꯂꯩꯌ°
ꯎꯝꯝꯝ ꯄꯩꯅ
ꯅꯈꯣꯏꯗꯤ ꯉꯟꯅꯥ ꯇꯨꯝꯕ꯭ꯔꫭ ꯊꯦꯡꯅ ꯇꯨꯝꯕ꯭ꯔꯣ?
ꯊꯦꯡꯅꯥ ꯇꯨꯝꯃꯤ
ꯑꯥꯑꫭꯏ ꯑꯗꯨꯅ ꯍꯦꯟꯅ ꯅꯨꯡꯉꯥꯏ ꯑꯩ
ꯎꯝꯝ ꯕꯤꯠ ꯂꯩꯇ꯭ꯔꯣ꯫
ꯍꯥꯥꯍꯍ
ꯕꯤꯠ ꯂꯩꯇ꯭ꯔꯥ ꯔꫭ
ꯍꫭꯏ
ꯍꯥꯏꯗꯤ ꯅꯨꯡꯗꯥꯡꯒꯤ ꯃꯇꯝꯗꯣ ꯑꯦꯟꯖꯣꯏ ꯇꯧꯅꯤꯡꯕꯅꯤ ꯑꯗꯣ ꯇꯨꯝꯅꯤꯡꯗ°ꯕꯥ ꯐꯣꯟꯗꯥ ꯃꯦꯜꯂꯒꯥ ꯀꯩꯀꯩ ꯇꯧꯔꯒ ꯃꯇꯝ ꯃꯥꯡꯍꯟꯅꯤꯡꯉꯦꯒꯥ ꯇꯨꯝꯅꯤꯡꯅꯕ
ꯑꯗꯨꯗꯒꯥꯎꯒ ꯑꯃꯨꯛꯀ ꯑꯌꯨꯗꯗꯤ ꯍꯒꯠꯄꯥ ꯉꯝꯗꯕ
ꯑꯥꯑ ꯑꯗꯨꯗꯤ
ꯈꯣꯏꯗꯤ ꯄꯨꯡ ꯁꯤꯛꯁ ꯍꯒꯠꯄ ꯍꯒꯠꯅꯤꯡꯏ ꯏꯅꯤ
ꯎꯝ ꯎꯄꯥꯏ ꯂꯩꯇꯦ
ꯍꯣꯏꯏ꯫
ꯍꯌꯦꯡꯗꯤ ꯀꯔꯤ ꯑ°ꯟꯁꯥꯡ ꯆꯥꯔꯒꯅꯤ
ꯑꯥ ꯑꯌꯨꯛꯇꯗꯤ ꯌꯦꯟꯁꯥ
ꯑꯣꯑ ꯍꯌꯦꯡ ꯁꯟꯗꯦꯅꯤꯀꯣ ꯎꯝ꯫
ꯑꯗꯨꯒꯤ꯫ ꯏꯁꯥꯡ ꯃꯇꯝꯗ ꯉꯥꯏꯔꯒ ꯂꯩꯈꯤꯕꯥ꯫
ꯌꯨꯝꯒꯤ ꯆꯥꯛ ꯏꯟꯖꯥꯡ ꯃꯤꯁ ꯇꯧꯕꯗꯨ ꯌꯥꯝ ꯋꯥꯗ꯭ꯔꯥ?
ꯑꯍꯣꯏ ꯌꯥꯝ ꯋꯥꯏ ꯌꯨꯝꯁꯨ ꯆꯠꯅꯤꯡꯈ꯭ꯔꯦ
ꯎꯝꯝ ꯀꯔꯤ ꯑ°ꯟꯖꯥꯡ ꯍꯥꯏꯕꯗꯤ ꯅꯪꯅ ꯆꯥꯅꯤꯡꯕꯗꯣ ꯀꯔꯝꯕ ꯏꯟꯁꯥꯡꯅ ꯍꯦꯟꯅ ꯄꯥꯝꯃꯦ ꯅꯪꯗꯤ ꯌꯦꯟꯒꯨꯝꯕꯔꯥ?
ꯎ ꯍꯣꯏ ꯑꯗꯨ ꯀꯔꯤ ꯍꯥꯏꯁꯤꯔꯥ ꯑ ꯍꯥꯎꯔꯗꯤ ꯌꯥꯏ ꯑꯩꯗꯤ
ꯎꯝꯝ ꯁꯥ ꯑꯣꯏꯔꯗꯤ ꯃꯍꯤꯗꫭ ꯌꯥꯔꯦ ꯍꯥꯏꯔꯝꯗꯧꯅꯤ
ꯑꯥꯑꯑ
ꯐꯩ ꯐꯩ ꯑꯩꯗꯤ ꯉꯥꯅꯨ ꯄꯥꯝꯃꯤ